ꯀꯔꯤ ꯇꯧꯕ꯭ꯔꯣ ꯀꯔꯤ ꯇꯧꯕ꯭ꯔ
ꯑ ꯁꯨꯝ ꯍꯞꯄꯒꯂ ꯏꯗ ꯁꯃꯟꯒꯤ
ꯀꯔꯤꯝ ꯁꯁꯔꯦ
ꯑꯌꯨꯛꯇ ꯀꯩꯅꯣ ꯀꯥꯡꯁꯣꯏꯅ ꯆ ꯍꯤꯗꯥꯛꯀ ꯉꯧꯕ꯭ꯔꯥ ꯀꯩꯅꯣ ꯇꯧꯕꯤꯔꯕ
ꯑ ꯌꯥꯝ ꯍꯥꯎꯋꯤꯅꯦ ꯑꯗꯨꯗꯤ ꯀꯔꯤ ꯊꯕꯛ ꯇꯧꯕ꯭ꯔꯥ ꯍꯧꯖꯤꯛꯗꯤ
ꯑꯩ ꯉꯁꯤ ꯊꯕꯛ
ꯍꯂꯣ
ꯑꯃꯨꯛ ꯆꯠꯀꯅꯤ ꯍꯧꯖꯤꯛꯇꯤ ꯇꯧꯗꯦ
ꯎꯝ
ꯎꯝ
ꯌꯥꯝꯅꯨꯡꯉꯥꯏ ꯌꯒꯣ
ꯑ ꯁꯪꯗꯦꯗ ꯄꯨꯟꯁꯤꯁꯦ ꯑꯗꯨꯃꯥꯏꯅ ꯍꯤꯡꯗꯕꯣ ꯃꯥꯂꯦꯕꯣ
ꯎꯝ
ꯅꯨꯡꯉꯥꯏꯔꯁꯨ ꯅꯨꯡꯉꯥꯏꯇ꯭ꯔꯁꯨ
ꯍ
ꯅꯪꯗꯤ ꯀꯩꯗꯧꯔ ꯂꯩꯕꯅꯣ ꯇꯛꯆꯔꯕꯣ
ꯆꯥꯔꯦ ꯍꯣꯏ ꯑꯁ ꯒꯦꯝꯁꯅ ꯇꯧꯔꯤꯁꯤ ꯑꯁ ꯌꯦꯟ ꯆꯥꯔꯦ ꯁꯤꯗꯤ
ꯑꯁ ꯍꯥꯎꯋꯤꯅꯦ ꯑꯗꯨꯗꯤ ꯑꯍꯥꯎ ꯆꯥꯔꯒ ꯂꯩꯔꯤꯅꯦ ꯑꯁ ꯌꯦꯟ ꯆꯥꯔꯒ ꯍꯥꯎꯗꯦꯗꯤ ꯀꯩ ꯀꯩ ꯏꯟꯁꯥꯡ ꯑꯣꯏꯅ ꯍꯥꯎꯗꯣꯏꯅꯣ ꯅꯪꯒꯤꯁꯦ
ꯑꯁ ꯑꯣꯛꯅ ꯍꯥꯎꯒꯗꯕꯅꯤꯅꯦ ꯀꯩꯅꯣ
ꯑꯗꯨꯏꯗꯤ ꯂꯧꯔꯒ ꯆꯥꯛꯅ ꯑꯗꯨꯗꯤ ꯍ ꯂꯧꯕꯩ ꯁꯣꯛꯄꯨꯗꯤ
ꯑꯩꯅ ꯂꯧꯕ ꯅꯠꯇꯦꯅꯦꯍꯦ ꯑꯩꯣꯏꯃ ꯍꯣꯏꯅ ꯂꯧꯔꯔꯕꯅꯦꯅ ꯈꯪꯗ꯭ꯔꯤꯅꯦ
ꯑꯥ ꯃꯣꯏꯗꯁꯨ ꯍꯥꯏꯅꯦ ꯑꯣꯞꯁꯥ ꯆꯥꯅꯤꯡꯉꯤꯗꯅ ꯌꯦꯟ ꯆꯥꯕꯩ ꯁꯔꯛꯄꯗꯤ
ꯍꯣꯏ ꯍꯣꯔꯦꯟ ꯅꯤꯔꯃꯥꯏ ꯍꯥꯏꯕ ꯇꯥꯏꯔꯦ ꯀꯗꯤ ꯁꯥꯗꯕ ꯌꯥꯗ꯭ꯔꯦꯕ
ꯌꯥꯃꯦ ꯑꯦ ꯆꯥꯒꯗꯕ ꯀꯩꯅꯣ ꯄꯩꯁꯥ ꯂꯩꯔꯤꯗꯤ ꯑꯗꯨꯝ ꯆꯥ ꯂꯩꯔꯒ ꯂꯣꯏꯔꯦ ꯀꯩꯅꯣ ꯄꯩꯁꯥꯗ ꯂꯩꯗꯕꯩ ꯋꯥꯅꯤ
ꯀꯩꯀꯩ ꯊꯕꯛ ꯍꯣꯠꯅꯔꯤꯒꯦ ꯇꯥꯎꯅꯉꯗꯤꯌꯦ
ꯑꯁ ꯑꯩ ꯈꯪꯗꯦꯗ ꯀꯩ ꯍꯥꯏꯗꯣꯏꯅꯣ ꯅꯠꯇꯦ ꯑꯩ ꯊꯕꯛ ꯇꯧꯔꯒ ꯂꯩꯕꯅꯦ
ꯑꯣ
ꯑꯗꯨꯝ ꯈꯪꯅꯗꯣ ꯃꯤ ꯍꯤꯡꯉꯥꯏ ꯊꯕꯛ ꯇꯧꯔꯒ ꯑꯗꯨꯝ ꯇꯧꯕꯗꯣ ꯑꯗꯨ ꯇꯥꯏꯞꯇ ꯇꯧꯕꯅꯦ
ꯑ
ꯈꯪꯗꯦ ꯋꯥꯔꯦ ꯇꯔꯨꯗ꯭ꯔꯗꯤ ꯎꯄꯥꯏ ꯂꯩꯇꯕ
ꯍꯣꯏꯅꯦꯣꯡꯃꯤꯅꯦ
ꯅꯪꯗꯤ ꯀꯩꯀꯩ ꯇꯧꯔꯒ ꯂꯩꯕꯅꯣ
ꯑꯩꯗꯤ ꯊꯕꯛ ꯇꯧꯗ꯭ꯔꯤꯅꯦ ꯑꯩꯗꯤ ꯊꯕꯛ ꯇꯧꯗꯦ ꯀꯣꯏꯗꯤ
ꯌꯨꯝꯗꯔꯣ
ꯀꯩ ꯋꯥ
ꯌꯨꯝꯗꯔꯣ
ꯌꯨꯝꯗꯅꯦ ꯍꯣꯏ ꯑꯩꯗꯤ ꯌꯨꯝꯗ ꯂꯩꯌꯦꯁ ꯒꯥꯔꯤ ꯃꯆꯥ ꯑꯃ ꯊꯧꯔꯒ ꯂꯩꯔꯦ ꯍꯣꯏ ꯎꯄꯥꯏ ꯂꯩꯇꯔꯤ
ꯑꯁ ꯂꯝ ꯂꯝꯕꯤ ꯔꯤ ꯊꯕ ꯆꯂꯒ ꯑꯦꯛꯇꯤꯚ ꯌꯥꯝ ꯑꯣꯏꯅꯦ ꯑꯗꯨꯗꯤ ꯅꯏꯒꯤꯁꯦ ꯄꯨꯟꯁꯤꯁꯦ ꯑꯦꯛꯇꯤꯚ ꯌꯥꯝ ꯑꯣꯏꯌꯦꯕ ꯅꯣꯏꯒꯤꯁꯦ ꯑꯗꯨꯃꯥꯏꯅ ꯇꯧꯒꯗꯕꯅꯤ ꯉꯁꯤꯗꯤ ꯁꯟꯗꯦꯅꯤꯅ ꯊꯕꯛꯁꯨ ꯇꯧꯔꯝꯈꯤꯔꯣꯏ
ꯍꯣꯏ ꯑꯁꯤꯗꯤ ꯉꯁꯤꯗꯤ ꯒꯦꯝ ꯅꯥꯔꯅꯤ
ꯑꯩꯁꯨ ꯑꯁ ꯑꯁ ꯉꯁꯥꯏꯗꯣ ꯁꯅꯣ ꯂꯣꯏꯕꯅꯦ
ꯑꯣ ꯄꯕꯂꯤꯁ ꯅꯥꯔꯔꯣ ꯃꯣꯕꯥꯏꯜꯁ ꯅꯥꯔꯔꯣ
ꯑꯩꯔꯣ ꯑꯅꯤꯃꯛ ꯁꯥꯟꯅꯩꯗ
ꯀꯦꯌꯥꯔ ꯏꯟꯗꯤꯌꯥꯔꯣ
ꯑ ꯏꯁꯦ ꯏꯪꯒꯦꯔꯒ
ꯀꯦꯌꯥꯔꯒꯤꯦ
ꯎꯝ ꯑꯗꯣ ꯑꯦ ꯄꯞꯖꯤꯕꯨꯗꯤ ꯌꯥꯝꯅꯗꯤ ꯀꯩꯅꯣ ꯀꯩꯅꯣ ꯇꯧꯗꯦꯗ
ꯑꯩ ꯁꯅꯥꯕ ꯍꯥꯏꯗꯅꯤ ꯏꯟꯗꯤꯌꯥꯅꯤꯅ ꯏꯗꯤ
ꯍꯩꯕꯨꯗꯤ ꯍꯩꯇꯦꯗ ꯑꯗꯨ ꯑꯣꯏꯔꯁꯨ ꯍꯥꯏꯗꯤ ꯃꯇꯝ ꯁꯨꯝ ꯃꯥꯡꯍꯟꯕꯅꯤꯗ
ꯁꯅꯕ ꯃꯇꯝꯁꯨ ꯂꯩꯇꯦꯍꯦ ꯑꯗꯨꯝ ꯀꯩꯁꯨ ꯇꯧꯅꯤꯡꯉꯥꯏ ꯂꯩꯇꯕ ꯐ꯭ꯔꯤ ꯂꯔ ꯔꯤ ꯐ꯭ꯔꯤ ꯂꯩꯗꯤ ꯑꯗꯨ ꯑꯗꯨꯀꯥꯟꯗ ꯑꯗꯨꯝ ꯁꯥꯟꯅꯕꯅꯤꯗ ꯑꯗꯣ ꯑꯦꯛꯇꯤꯚ ꯌꯥꯝ ꯑꯣꯏꯔꯒ ꯀꯩꯅꯣ ꯇꯧꯕꯗꯤ ꯅꯠꯇꯦ
ꯑꯩꯁꯨ ꯄꯥꯛ ꯁꯅꯁꯤꯗ ꯃꯔꯥꯛ ꯃꯔꯥꯛꯛꯇꯀꯣ ꯁꯕꯅꯤꯗ ꯑꯩꯈꯣꯏ ꯏꯃꯥꯟꯅꯕꯁꯤꯡ ꯁꯥꯟꯅꯔꯒ ꯂꯩꯗꯤ ꯑꯁ ꯁꯥꯟꯅꯅꯤꯡꯕ
ꯑꯁ ꯑꯩꯁꯨꯅꯦ
ꯑꯗꯨꯒꯤ ꯑꯣꯏꯅ ꯊꯝꯃꯅꯤ ꯅꯠꯇ꯭ꯔꯗꯤ ꯑꯁ ꯅꯍꯥꯟꯗ ꯇꯧꯔꯅꯤ
ꯎꯝ ꯃꯤ ꯌꯥꯃꯔꯤ ꯀꯣ ꯑꯗꯨꯝ ꯁꯥꯟꯅꯕ ꯀꯥꯟꯗꯁꯨ ꯅꯨꯡꯉꯥꯏꯕꯅꯦ ꯁꯟꯗ ꯑꯣꯏꯔꯗꯤ ꯑꯩꯁ ꯕꯣꯔꯤꯡ ꯆꯕꯅꯤꯗ ꯕꯣꯔꯤꯡ ꯇꯧꯕꯅꯦ
ꯍ
ꯃꯤ ꯑꯗꯨꯅꯦꯕ ꯃꯤ ꯑꯇꯩꯗꯤ ꯃꯊꯟꯗ ꯑꯗꯨꯝ ꯐꯝꯃꯒ ꯁꯥꯟꯅꯕꯁꯨ ꯂꯩꯕꯅꯦ ꯃꯤꯗꯣ ꯑꯩꯈꯣꯏꯗꯤ ꯇ ꯃꯤ ꯑꯅꯤ ꯑꯍꯨꯝ ꯌꯧꯗꯗꯤ ꯑꯁ ꯕꯣꯔꯤꯡ ꯕꯣꯔꯤꯡ ꯇꯧꯕꯒꯤ
ꯈꯪꯗ꯭ꯔꯦꯗ ꯑꯩꯁꯨ ꯑꯁ ꯉꯔꯥꯡ ꯉꯁꯤ ꯀꯩꯅꯣ ꯇꯧꯕꯒꯤ ꯑꯗꯨꯝ ꯐ꯭ꯔꯤꯗ ꯂꯩꯕꯒꯤ ꯉꯁꯥꯏ ꯍꯥꯏꯗꯣ ꯑꯃ ꯁꯥꯟꯅꯩ ꯀꯩꯅꯣꯗꯣ ꯑ ꯑꯍꯤꯡꯗ ꯕꯣꯜꯁꯨ ꯌꯦꯡꯒꯦ ꯅꯣꯏ ꯕꯣꯜꯗꯨ ꯌꯦꯡꯗ꯭ꯔꯣ
ꯍꯥꯥ
ꯕꯣ ꯌꯦꯡꯗꯣꯕ ꯅꯣꯏ
ꯕꯣ ꯑꯁ ꯉꯁꯤꯗꯤ ꯌꯦꯡꯗ꯭ꯔꯦ ꯑꯁ ꯉꯝꯗ꯭ꯔꯦ ꯉꯔꯥꯡ ꯈꯔ ꯈꯔ ꯅꯨꯡꯉꯥꯏꯈ꯭ꯔꯕ ꯉꯔꯥꯡ ꯅꯨꯡꯗꯥꯡꯗ
ꯑꯁ ꯄꯨꯟꯁꯤꯅꯤꯅ ꯅꯨꯡꯉꯥꯏꯒꯗꯕꯅꯦ
ꯑ
ꯑꯩꯗꯤ ꯑꯩꯁꯨꯅꯦ ꯉꯔꯥꯡꯗꯣ ꯑꯁ ꯕꯣꯜꯗꯣ ꯌꯦꯡꯅꯤꯡꯕꯟꯗꯨꯒꯤ ꯉꯟꯅ ꯇꯨꯝꯃꯒ ꯑꯃꯨꯛ ꯍꯧꯒꯠꯂꯒ ꯌꯦꯡꯕꯅꯤ ꯑꯌꯨꯛꯇ ꯑꯣꯏꯕꯒꯤꯅ ꯑꯩꯌꯦ ꯌꯦꯉ ꯍꯣꯏ
ꯀꯩ ꯂꯝ ꯉꯝꯈ꯭ꯔꯦ
ꯑꯦ ꯐ꯭ꯔꯥꯟꯁ ꯑꯣꯏꯅ ꯉꯝ ꯀꯦꯩꯅꯣ ꯄꯦꯅꯥꯜꯇꯤ ꯀꯩꯅꯣ ꯇꯧꯔꯒ ꯄꯦꯅꯥꯜꯇꯤ ꯆꯥꯟꯁ ꯑꯃ ꯐꯪꯉꯒ ꯑꯃ ꯆꯠꯂꯒ ꯉꯝꯈ꯭ꯔꯦ ꯑꯩꯅꯗꯣ ꯄꯔꯒꯣꯏꯗꯣ
ꯑ
ꯑꯗꯝꯕꯗꯤ ꯑꯁ ꯗꯤꯐꯦꯟ ꯈꯛꯇ ꯗꯤꯐꯦꯟ ꯈꯛꯇ ꯇꯧꯅꯕ ꯂꯥꯛꯄꯅꯤꯅꯦ ꯉꯔꯥꯡꯗ ꯉꯔꯥꯡꯒꯤꯦ ꯃꯁꯨ
ꯎꯝ
ꯐ꯭ꯔꯥꯟꯁ ꯑꯣꯏꯅ ꯅꯩꯈ꯭ꯔꯦꯅꯦ ꯑꯗꯨ ꯑꯣꯏꯔꯁꯨ ꯑ ꯒꯣꯜꯕꯨꯗꯤ ꯐ꯭ꯔꯥꯟꯁ ꯔꯁꯨ ꯆꯃ ꯅꯅꯦꯀꯣ ꯑꯗꯣ ꯈꯔ ꯍꯣꯏ ꯃꯣꯏꯁꯤꯡꯁꯦ ꯗꯤꯐꯦꯟꯁ ꯌꯥꯝ ꯀꯟꯍꯟꯕꯤꯀꯣ ꯑꯗꯨꯗ ꯑ ꯈꯔ ꯑꯗꯨꯝ ꯐꯥꯔꯁ ꯍꯥꯞ ꯂꯣꯏꯔꯦ ꯑꯃꯨꯛ ꯆꯪꯉꯀꯥꯟꯗ ꯃꯣꯏꯒꯤꯗꯤ ꯄꯦꯅꯥꯜꯇꯤ ꯆꯥꯟꯁ ꯑꯃ ꯐꯪꯕ ꯐ꯭ꯔꯥꯟꯁꯇ ꯑꯗꯨꯗ ꯃꯣꯏꯅ ꯐꯅꯥꯇꯤ ꯆꯥꯟꯁ ꯐꯪꯕꯒꯤ ꯑꯃ ꯀꯩꯅꯣ ꯏꯁꯀꯣꯔ ꯇꯧꯔꯒ ꯉꯝꯈ꯭ꯔꯦ ꯐꯁ
ꯍꯣꯏꯣꯏ ꯇꯧ ꯍꯣꯔꯦꯟ ꯅ ꯑꯃꯨꯛ ꯇꯧꯔꯁꯦ
ꯍ ꯍ ꯍ ꯍꯔꯦ ꯍꯔꯦ
ꯑ ꯍꯣꯔꯦꯟ ꯇꯧꯔꯛꯑꯒꯦ
ꯑ ꯑꯥ ꯇꯧꯔꯛꯑꯣ
ꯍꯣꯏ
ꯎꯝ
ꯎꯝ